ꯇꯥꯕ꯭ꯔꯣ ꯑꯥ ꯇꯥꯏꯌꯦꯗ ꯏꯁꯤꯡ ꯊꯥꯕ ꯂꯥꯛꯄ ꯏꯁꯤꯡ ꯁꯥꯕ ꯂꯥꯛꯄ ꯃꯤꯗꯤ ꯌꯥꯝ ꯅꯤꯜꯂꯦ ꯃꯈꯣꯏꯅ ꯇꯥꯗ꯭ꯔꯦ ꯑꯃꯝ ꯇꯣꯏꯕ ꯑꯩꯈꯣꯏ ꯁꯤꯗ ꯏꯁꯤꯡ ꯊꯥꯕ ꯂꯥꯛꯄ ꯃꯣꯏꯒꯤ ꯍꯧꯖꯤꯛꯀꯥꯟꯒꯤ ꯇꯨꯔ ꯇꯧꯔꯒ ꯏꯁꯤꯡ ꯀꯏꯗꯅ
ꯑꯥ
ꯑꯗꯨꯏ ꯑꯩꯈꯣꯏ ꯅꯥꯀꯟꯒꯤ ꯇꯥꯃꯣꯒꯤ ꯃꯣꯏ ꯏꯁꯤꯡ ꯊꯥ ꯂꯥꯛꯄꯖꯥꯅꯦ ꯃꯈꯣꯏ ꯑꯃ ꯍꯧꯔꯦꯕ ꯑꯩ ꯐꯝꯃꯤ ꯖꯒꯥꯁꯤꯗ ꯇꯥꯕ꯭ꯔꯣ ꯑꯃꯨ ꯑꯣ ꯒꯥꯔꯤ ꯉꯪꯕꯒꯤ ꯑꯗꯨꯅ ꯃꯣꯏ ꯏꯁꯤꯡ ꯊꯥꯕꯗꯨꯁꯨ ꯄ ꯇꯣꯇ ꯄꯑ ꯂꯥꯛꯀꯅꯤ ꯏꯅꯥ ꯑꯩꯈꯣꯏ ꯂꯩꯀꯥꯏꯒꯤ ꯇꯧꯔꯤꯗꯨ ꯁꯨꯝ ꯋꯥꯠꯂꯤꯕ꯭ꯔꯥ ꯈꯪꯗꯦꯕ ꯍꯧꯖꯤꯛ ꯄꯩꯁꯥ ꯉꯥꯛꯇꯅꯦꯅ ꯏꯁꯤꯡ ꯂꯩꯔꯤ ꯃꯌꯥꯝꯁꯦ
ꯏꯁꯤꯡ ꯂꯩꯕꯗ ꯂꯩꯕꯗ ꯂꯩꯕꯗ ꯑꯩꯈꯣꯏꯁꯨ ꯂꯩ ꯑꯩꯈꯣꯏꯗꯤ ꯑꯩꯈꯣꯏꯗꯤ ꯂꯩꯕ ꯏꯃꯨꯡ ꯂꯩꯕ ꯏꯁꯤꯡꯒꯤ ꯃꯤꯗꯨꯅ ꯀꯩ ꯍꯥꯏꯒꯕ꯭ꯔꯥ ꯀꯔꯤꯅꯣ ꯅꯣꯏ ꯏꯁꯤꯡꯁꯦ ꯍꯥꯏꯃꯟꯈ꯭ꯔꯦ ꯀ ꯀꯃꯥꯏꯅ ꯇꯧꯒꯦ ꯀꯔꯤ ꯁꯤꯖꯤꯟꯅꯒꯦ ꯍꯪꯉꯦ ꯑꯩ ꯍꯪꯉꯛꯕꯅꯦ ꯂꯩꯃꯟꯗꯅ
ꯂꯩꯗꯕ ꯑꯝꯇ ꯌꯥꯎꯗ꯭ꯔꯦꯕꯨꯖꯤꯛ
ꯍꯣꯏ ꯅꯣꯏ ꯏꯁꯤꯡꯁꯦ ꯀꯩꯗ ꯁꯤꯖꯤꯟꯅꯒꯦ
ꯊꯥꯏꯅ ꯅꯍꯥꯟꯋꯥꯏ ꯇꯣꯇꯤ ꯇꯥꯏꯉꯩꯗ ꯑꯩꯈꯣꯏꯅ ꯑꯉꯥꯡꯔꯤꯉꯩꯗ ꯇꯣꯇꯤ ꯌꯥꯝ ꯇꯥꯏꯗꯅ ꯎ ꯇꯥꯏꯅꯩꯀꯥꯟꯗꯗꯤ ꯏꯁꯤꯡꯒꯤ ꯑꯋꯥꯕ ꯀꯩꯁꯨ ꯂꯩꯇꯦꯀꯣ
ꯎꯝ
ꯃꯁꯤꯅ ꯀꯃꯥꯏꯅ ꯇꯧꯔꯤꯅꯣ ꯈꯪꯗꯦꯕ ꯑꯗꯨꯝ ꯂꯩꯐꯝꯗꯤ ꯑꯗꯨꯝ ꯇꯨꯔꯦꯟꯗꯤ ꯑꯗꯨꯝ ꯂꯩꯔꯤ ꯅꯠꯇ꯭ꯔꯥ ꯃꯤꯗ
ꯍꯣꯏ ꯑꯗꯣ ꯌꯨꯝ ꯌꯨꯝꯗ ꯄꯨꯁꯟꯕꯒꯤ ꯑꯃ ꯇꯧꯔꯝꯗꯥꯏꯅꯦ
ꯇꯧꯔꯝꯕꯅꯦ ꯃꯇꯦꯛ ꯈꯔ ꯆꯍꯤꯃꯨꯛꯂ ꯊꯥ ꯈꯔꯔ ꯈꯪꯗꯦ
ꯇꯥꯔꯃꯗꯥꯏꯅꯦ ꯑꯗꯨꯒꯤ
ꯑꯥ ꯊꯥꯗꯒ ꯂꯨꯄꯥ ꯆꯥꯝꯃ ꯆꯥꯝ ꯊꯤꯔꯒꯅꯦ ꯇꯧꯔꯝꯃꯕ
ꯑ ꯑꯗꯨ ꯀꯩꯗꯒ꯭ꯔꯣꯒꯦ
ꯑꯗꯨ ꯄꯥꯏꯞꯇꯨ ꯀꯩꯗꯧꯉꯩ ꯃꯔꯛꯇ ꯐꯨꯜꯂꯦ ꯍꯥꯏꯕ꯭ꯔꯥ ꯅꯠꯇ꯭ꯔꯒꯅ ꯏꯁꯤꯡꯗꯣ ꯑꯥꯗ ꯃꯣꯏꯒꯤ ꯋꯥꯇꯔ ꯁꯄ꯭ꯂꯥꯏꯒꯤ ꯃꯐꯝꯗꯣ ꯑꯗꯣ ꯑꯉꯝꯕꯗꯣ ꯌꯥꯗ ꯑꯗꯤꯌꯥꯒ ꯀꯩꯅꯣꯝ ꯇꯧꯕꯗꯒꯤ ꯏꯁꯤꯡꯗꯣ ꯁꯣꯝꯗ ꯆꯦꯟꯕ ꯉꯝꯗꯗꯗꯅ ꯐꯖꯅ ꯄꯥꯏꯞ ꯂꯥꯏꯟꯗꯣ ꯃꯑꯣꯡ ꯇꯥꯅ ꯁꯦꯝꯗꯕ ꯑꯗꯨꯗꯨꯅ ꯏꯁꯤꯡꯗꯣ ꯇꯣꯇꯤꯗꯣ ꯇꯥꯕ ꯉꯝꯗꯦꯅ ꯇꯧꯈꯤꯕꯅꯦꯕ ꯑꯗꯣ ꯍꯟꯗꯛꯀꯤ ꯍꯟꯗꯛꯀꯤꯁꯤꯗꯤ ꯐꯖꯅ ꯁꯦꯝꯃꯕꯅꯦ ꯏꯁꯤꯡꯒꯤꯗꯤꯅꯦ ꯑꯩꯈꯣꯏ ꯂꯩꯀꯥꯏꯒꯤꯗꯤꯅꯦ ꯂꯥꯏꯟꯁꯦ ꯐꯥꯎꯔꯒ ꯆꯠꯂꯤꯅꯦꯕ
ꯎꯝ
ꯆꯂꯤ ꯂꯥꯏꯟꯁꯦ ꯐꯥꯎꯔ ꯆꯠꯂꯤꯁꯦ ꯏꯁꯤꯡꯁꯦ ꯑꯩꯈꯣꯏꯒꯤ ꯇꯥꯗ꯭ꯔꯤꯑ ꯍꯧꯖꯤꯛꯁꯦ ꯑꯗ ꯇꯥꯗꯕ ꯁꯦ ꯇꯣꯞ ꯃꯤꯒꯤ ꯏꯝꯐꯥꯜ ꯂꯩꯀꯥꯏ ꯃꯊꯛ ꯂꯩꯀꯥꯏ ꯍꯥꯏꯒꯗ꯭ꯔꯥ ꯑꯩꯈꯣꯏꯗꯒꯤ ꯈꯔ ꯀꯥꯈꯠꯂꯒ ꯀꯩꯤꯁꯥꯝꯄꯥꯥꯠꯀꯨꯝꯕ ꯀꯩꯒꯨꯝꯕ ꯊꯥꯡꯃꯩꯕꯨꯟꯒꯨꯝꯕ ꯀꯩꯒꯨꯝꯕꯗꯤ ꯂꯣꯏꯅ ꯃꯣꯏ ꯗꯣꯃꯦꯁꯇꯤꯛ ꯂꯥꯏꯟ ꯂꯣꯏ ꯄꯨꯁꯤꯜꯂꯕꯅꯦꯕ
ꯑꯣ
ꯑꯩꯈꯣꯏꯒꯤꯗ ꯉꯥꯏꯔꯦꯕ ꯑꯗꯣ ꯑꯩꯈꯣꯏꯒꯤꯁꯨ ꯈꯔ ꯂꯩꯔꯒꯗꯤ ꯇꯧꯔꯅꯤꯗꯤ ꯀꯟꯅ ꯍꯥꯏꯔꯤ
ꯀꯣꯝꯃꯝꯃꯅꯤ ꯑꯗꯨꯗꯤ ꯃꯣꯏꯗꯤꯀꯣ
ꯀꯣꯝꯃꯝꯃꯅꯤ ꯑꯗꯨꯗ ꯃꯣꯏ ꯕꯤꯜ ꯊꯤꯕꯤꯁꯨ ꯌꯥꯝ ꯇꯧꯏꯤ ꯍꯥꯏꯔꯤꯁꯦ ꯇꯧꯕ꯭ꯔꯥ ꯇꯧꯗꯕ꯭ꯔꯥ ꯈꯪꯗ꯭ꯔꯤꯅꯦ ꯏꯁꯤꯡꯗꯁꯨ ꯀꯨꯒꯤ
ꯑꯗꯣ ꯏꯁꯤꯡꯖꯦ ꯃꯣꯏ ꯇ ꯐꯔꯋꯥꯔ ꯊꯥꯕꯔꯥ ꯅꯠꯇ꯭ꯔꯥ ꯇꯥꯏꯃꯤꯡ ꯂꯩꯖꯥꯠꯂꯣ
ꯃꯣꯏꯒꯤꯁꯦ ꯇꯥꯏꯃꯤꯡꯕꯨꯗꯤ ꯂꯩꯔꯤꯅꯤ ꯇ꯭ꯋꯦꯟꯇꯤ ꯐꯣꯔ ꯑꯋꯥꯔꯗꯤ ꯀꯃꯥꯏꯅ ꯊꯥꯗꯣꯏꯅꯣ ꯅꯪꯁꯨ
ꯑꯗꯨꯅꯦ ꯃꯈꯨꯝ ꯈꯨꯝꯟꯖꯤꯜꯂꯒ ꯊꯝꯗꯣꯏꯔꯁꯤꯦꯅꯦ
ꯐꯝꯃꯣꯏ ꯃꯣꯏ ꯄꯨꯡ ꯂꯩꯗꯣꯏꯅꯦꯕ ꯄꯨꯡ ꯑꯗꯤ ꯄꯨꯡ ꯑꯁꯨꯨꯛꯇꯤ ꯄꯨꯡ ꯇꯔꯦꯠꯇꯒꯤ ꯊꯥꯔꯦ ꯈꯜꯂꯣ ꯠ ꯄꯨꯡ ꯑꯃ ꯊꯥꯔꯦ ꯈꯜꯂꯣꯕ ꯄꯨꯡ ꯑꯃ ꯊꯥꯔꯒꯗꯝ
ꯝ ꯐꯥꯔꯒ ꯃꯣꯏ ꯑꯗꯨꯝ ꯋꯥꯇꯔ ꯁꯄ꯭ꯂꯥꯏꯗꯒꯤ ꯑꯗꯨꯝ ꯑꯣꯇꯣꯄꯦ ꯇꯧꯒꯅꯤꯗꯅ ꯑꯗꯨꯒ ꯃꯤꯇꯔ ꯄꯕꯤꯁꯨ ꯂꯩ ꯍꯥꯏꯌꯦꯕ ꯄꯣꯏꯒꯤꯁꯤꯇꯔ ꯃꯤꯇꯔ ꯄꯥꯟꯗꯣꯔꯦ ꯍꯥꯏꯌꯦꯕ ꯃꯣꯏꯗꯤ ꯑꯩꯈꯣꯏꯒꯤ ꯃꯩꯒꯤ ꯇꯥꯏꯞꯇꯅꯦ ꯏꯁꯤꯡꯁꯦ ꯑꯗꯨꯝ ꯊꯥꯔ ꯊꯝꯃꯦꯗꯅ ꯏꯁꯤꯡꯁꯦ ꯊꯥꯔꯒ ꯃꯣꯏ ꯑꯗꯨꯝ ꯀꯩꯅꯣ ꯊꯥꯖꯔꯅꯤꯗꯅ ꯑꯗꯨꯒ ꯃꯥꯒꯤ ꯎ ꯄꯩꯁꯥ ꯍꯥꯞꯄꯩ ꯇꯥꯏꯞꯇ ꯑꯩꯈꯣꯏꯒꯤ ꯁꯤꯖꯤꯟꯅꯔꯒ ꯄꯩꯁꯥ ꯂꯣꯏꯔꯒ ꯑꯗꯨꯝ ꯏꯁꯤꯡꯒꯤ ꯑꯣꯇꯣ ꯑꯗꯨꯝ ꯀꯠ ꯇꯧꯖꯈꯤꯕ
ꯑꯣ ꯁꯦꯟ ꯍꯥꯞꯄ ꯍꯥꯞꯄꯒ ꯇꯧꯕ
ꯃꯩꯒꯤ ꯗꯤ ꯆꯥꯁ ꯍꯥꯥꯜꯂꯤꯁꯦ ꯑ ꯑꯩꯅ ꯑꯗꯨꯝ ꯃꯩ ꯀꯥꯞꯄꯦꯗꯅ ꯑꯩꯈꯣꯏ ꯏꯁꯤꯡꯒꯤꯁꯨ ꯑꯗꯣ ꯑꯗꯨꯒꯤ ꯁꯤꯁꯇꯦꯝꯗꯣ ꯃꯣꯏꯗꯤ ꯃꯣꯏ ꯂꯩꯀꯥꯏꯗ ꯇꯧꯕ ꯍꯧꯗꯔꯦ ꯍꯥꯏꯌꯦꯕ ꯔꯖꯤꯛꯁꯦ ꯃꯣꯏꯗꯤ ꯏꯁꯤꯡꯗꯤ ꯑꯗꯨꯝ ꯇꯥꯔꯤ ꯍꯥꯏ ꯗꯣꯃꯦꯁꯇꯤꯛ ꯂꯥꯏꯟ ꯑꯗꯨꯝ ꯄꯤꯔꯤ ꯍꯥꯏꯕꯀꯣ ꯄꯤꯔꯒꯖꯣ ꯄꯁꯥ ꯊꯤꯁꯦ ꯄꯩꯁꯥꯕꯨꯗꯤ ꯊꯥꯒꯤ ꯈꯔꯕꯨꯗꯤ ꯊꯤ ꯍꯥꯏ ꯑꯗꯣ ꯊꯤꯔꯒꯁꯨ ꯅꯒꯤ ꯃꯤꯇꯔ ꯄꯥꯟꯕꯗꯒꯤ ꯑꯁꯨꯃꯥꯏꯅꯗꯤ ꯇꯧꯔꯅꯤ ꯍꯥꯏꯗꯣ ꯃꯤꯗꯤ ꯑꯗꯨꯐꯥꯎ ꯌꯧꯁꯤꯜꯂꯦ ꯑꯩꯈꯣꯏ ꯂꯩꯀꯥꯏꯒꯤꯅ ꯏꯁꯤꯡꯗꯨꯛ ꯇꯥꯗ꯭ꯔꯤ ꯄꯥꯏꯞꯇꯤ ꯐꯨꯝꯃꯒ ꯆꯠꯂꯦ ꯑꯗꯣ ꯏꯁꯤꯡ ꯌꯥꯝ ꯌꯥꯝ ꯋꯥꯏꯑꯕ ꯑꯗꯩ ꯑꯩꯈꯣꯏꯗꯤ ꯄꯨꯈ꯭ꯔꯤꯁꯨ ꯅꯨꯡꯅꯨꯡ ꯂꯩꯔꯝꯕꯗꯒꯤ ꯑꯃꯨꯛ ꯐꯨꯟꯖꯤꯟꯈ꯭ꯔꯦ
ꯎꯝ
ꯑꯗꯨꯅ ꯃꯔꯥꯡ ꯀꯥꯏꯒꯗꯤ ꯐꯤꯁꯨ ꯐꯤꯖꯥꯝꯕ ꯌꯥꯝ ꯇꯣꯛꯑꯦꯕ ꯑꯩꯈꯣꯏꯒꯤꯗꯤ ꯑꯗ ꯑꯩꯈꯣꯏ ꯄꯂꯦꯝꯁꯤꯅ ꯏꯁꯤꯡ ꯌꯥꯝ ꯁꯤꯖꯤꯟꯅꯕꯅꯦ ꯏꯁꯤꯡꯁꯤꯗꯤ ꯑꯗꯨꯝꯅꯦ ꯃꯥꯗꯤ ꯋꯥꯠꯇ꯭ꯔ ꯏꯁꯤꯡꯁꯤ ꯏꯍꯤꯡ ꯃꯔꯥꯡ ꯀꯥꯏꯗꯤ ꯅꯨꯡꯉꯥꯏꯗꯅꯀꯣ
ꯍꯣꯏ ꯍꯧꯖꯤꯛꯀꯥꯟꯁꯤꯗꯤ ꯑꯌꯥꯝꯕꯅ ꯅ ꯀꯩꯅꯣ ꯇꯧꯋꯦ ꯄꯨꯈ꯭ꯔꯤꯁꯤꯡꯁꯦ ꯂꯩꯅꯗ꯭ꯔꯔꯤ ꯂꯩ ꯀꯥꯏ ꯂꯩ ꯀꯥꯏꯗꯦ ꯍꯧꯨꯖꯤꯛ ꯖꯤꯀꯥꯟꯁꯦ ꯑꯌꯥꯝꯕꯅ ꯄꯨꯈ꯭ꯔꯤꯁꯦ ꯂꯩꯇ꯭ꯔꯦꯕ
ꯂꯩꯇꯦ ꯂꯩꯇꯦ ꯂꯩꯇꯦ ꯂꯝꯁꯦ ꯁꯨꯝ ꯄꯤꯛꯁꯜꯂꯛꯄꯒꯤ ꯇꯥꯏꯞ ꯄꯤꯛ ꯇꯔꯗꯤ ꯅꯠꯇꯦ ꯑꯗꯨꯑꯣꯏꯁꯨ ꯃꯤꯁꯦ ꯌꯥꯝꯈꯠꯂꯛꯄꯗꯣ
ꯎꯝ ꯂꯩꯀꯥꯏ ꯂꯩꯀꯥꯏꯒꯤ ꯀꯃꯨꯅꯤꯇꯤ ꯁꯤ ꯍꯣꯜ ꯑꯣꯏ ꯁꯥ ꯂꯩꯔꯦ
ꯁꯥꯕꯅꯦ ꯁꯥꯟꯅꯔ
ꯍꯣꯏ
ꯑ ꯀꯃꯨꯅꯤꯇꯤ ꯍꯣꯜꯗ ꯑꯗꯨꯁꯨ ꯀꯩꯅꯣꯅꯤꯗ ꯃ ꯂꯝ ꯄꯤꯁꯜꯂꯛꯄꯅꯤꯅꯅꯦ ꯑꯩꯈꯣꯏꯒꯤ ꯂꯨꯍꯣꯡ ꯈꯣꯡꯗꯣꯡꯕ ꯗꯦꯕ ꯀꯔꯃ ꯇ ꯃꯇꯝꯗ ꯁꯨꯃꯥꯡꯈꯤꯜꯂꯨ
ꯍꯣꯏ ꯍꯣꯏ ꯎꯝ
ꯁꯨꯃꯥꯡ ꯁꯂꯣꯡꯗꯣ ꯂꯥꯛꯄꯅꯤꯅ ꯉꯁꯥꯏꯒꯤ ꯖꯒꯥ ꯑ ꯄꯤꯛꯄꯗꯗꯤ ꯃꯟꯗꯂꯤ ꯁꯥꯕ ꯈꯣꯠꯄ ꯇꯧꯕꯗꯣ ꯅꯣꯡ ꯃꯇꯥ ꯇꯥꯗꯦꯗꯅ ꯖꯒꯥ ꯖꯒꯥ ꯌꯨꯝꯗ ꯈꯛ ꯂꯩꯖꯕꯗꯗꯤ ꯃꯤꯗꯣ ꯄꯨꯟꯕ ꯌꯥꯗꯕꯅꯤꯅ ꯑꯗꯨꯗꯨꯅ ꯀꯝꯃꯨꯅꯤꯇꯤ ꯍꯣꯜ ꯁꯥꯔꯛꯄꯁꯤꯅꯗꯤ ꯈꯤꯇꯪꯗꯤ ꯀꯥꯟꯅꯩꯗꯅ ꯍꯣꯏ ꯑꯗꯨꯅ ꯑꯩꯈꯣꯏ ꯂꯩꯀꯥꯏꯒꯤꯁꯨ ꯄꯥꯝꯃꯤꯗꯨ ꯍꯣꯏ ꯁꯥꯔꯒ ꯑꯗꯨꯃꯥꯏꯅ ꯊꯝꯃꯦꯕ ꯁꯨꯃꯥꯡ ꯁꯨꯃꯥꯡ ꯆꯥꯎꯕ ꯃꯤꯒꯤꯗꯤ ꯀꯩꯁꯨ ꯅꯠꯇꯕ ꯑꯗꯨꯒ ꯌꯨꯝꯗꯪ ꯂꯩꯕꯒꯤꯗꯤ ꯋꯥꯏꯗꯅ
ꯍꯣꯏ ꯑꯗꯨꯕꯨꯗꯤ ꯑꯌꯥꯝꯕꯅ ꯍꯧꯖꯤꯛꯀꯥꯟꯁꯦ ꯍꯣꯡꯅꯔꯤ ꯂ ꯀꯝꯃꯨꯅꯤꯇꯤ ꯍꯣꯜꯗ ꯆꯥꯛꯀꯧꯔꯦ ꯀꯝꯃꯨꯅꯤꯇꯤ ꯍꯣꯜꯗ ꯇꯧꯔꯦ ꯀꯩꯅꯣꯝ ꯁꯣꯛ ꯊꯣꯛꯄꯁꯦ ꯀꯝꯃꯌꯨꯅꯤꯇꯤ ꯍꯣꯜꯗ ꯑꯣꯏꯅ ꯆꯥꯟꯅꯔꯦꯕ
ꯎꯝ ꯃꯣꯏꯒꯤ ꯎꯝ ꯃꯥꯅꯦ
ꯎꯝ ꯀ꯭ꯔꯤꯛ ꯀ꯭ꯔꯤ ꯏꯟꯁꯤꯟꯅꯔꯛꯄꯗꯣ ꯁꯤ
ꯇ꯭ꯔꯥꯏꯕꯦꯜꯒꯤ ꯃꯤꯗꯤ ꯆꯔꯁꯇ ꯇꯧꯔꯝꯃꯤꯁꯦ ꯑꯦ ꯑꯃꯔꯣꯝꯗꯗꯤ ꯃꯣꯏꯁꯨ ꯌꯥꯝ ꯐꯩꯅꯤ ꯃꯣꯏꯗꯤ ꯆꯔꯁꯅ
ꯑ ꯑꯗꯨꯅꯕꯨ ꯃꯤ ꯐꯣꯔꯦꯟ ꯂꯣꯝꯒꯤ ꯃꯇꯧ ꯇꯝꯕꯗꯗꯤꯅꯦ ꯐꯣꯔꯦꯟꯒꯤ ꯀꯣꯛꯅꯤꯅꯦ ꯃꯅꯤꯄꯨꯔ ꯁꯤ ꯆꯠꯅꯕꯤ ꯍꯥꯏꯁꯦ ꯃꯣꯏꯗꯤ ꯋꯥꯈꯟꯁꯦ ꯌꯥꯝ ꯋꯥꯡꯅ ꯇꯧꯈ꯭ꯔꯕꯅꯤ ꯀꯩꯗꯧꯔꯒꯦ ꯃꯐꯝ ꯑꯃꯗ ꯍꯣꯡꯕ ꯌꯨꯝꯗꯁꯨ ꯌꯦꯠꯁꯤꯟꯗꯕ
ꯎꯝ
ꯖꯒꯥ ꯑꯃ ꯂꯩꯈ꯭ꯔꯗꯤ ꯑꯦꯅꯤ ꯑꯔꯥꯞ ꯑꯔꯥꯄꯗ ꯑꯗꯨꯗ ꯍꯣꯡꯉꯦ ꯍꯥꯏꯕ ꯑꯃ ꯂꯩꯗꯤ ꯀꯣꯝꯃꯤꯗꯅ
ꯃꯥꯅꯦ ꯀꯣꯃꯤꯜ
ꯑꯥ ꯑꯩꯈꯣꯏꯒꯤꯗꯤ ꯌꯨꯝꯗꯨꯛ ꯐꯤꯖꯪ ꯈꯟꯒꯅꯤ ꯃꯟꯗꯂꯤꯃꯨꯛ ꯁꯦꯝꯅꯤ ꯑꯗꯨꯃꯨꯛ ꯁꯦꯝꯅꯤ ꯑꯗꯨꯅꯤꯗ ꯌꯥꯝ ꯆꯃꯦꯂꯥ ꯑꯣꯏꯕꯗꯣ
ꯑꯗ ꯍꯧꯖꯤꯛꯁꯨ ꯆꯠꯅꯕꯤꯗꯣ ꯍꯣꯡꯗ꯭ꯔꯒꯁꯨ ꯃꯩꯇꯩꯒꯤꯁꯨ ꯆ ꯂꯩꯔꯛꯇ꯭ꯔꯗꯤ ꯑꯗꯨꯝ ꯀꯝꯃꯨꯅꯤꯇꯤꯗ ꯀꯝꯃꯨꯅꯤꯇꯤ ꯍꯣꯜꯗ ꯍꯣꯡꯅꯔꯦꯗꯅ ꯀꯧꯅꯔꯗꯅꯀꯣ ꯑꯗꯨꯅꯦ ꯑꯩꯈꯣꯏꯁꯨ ꯀꯣꯏꯁꯨ ꯁꯨꯃꯥꯡꯁꯦ ꯐꯅ ꯍꯥꯏ ꯋꯥꯅꯤ
ꯎ
ꯍꯌꯦꯡ ꯆꯥꯛꯀꯧꯕ ꯂꯨꯍꯣꯡ ꯈꯣꯡꯗꯣꯡꯕ ꯊꯣꯛꯑꯁꯨ ꯁꯨꯃꯥꯡꯕꯨꯗꯤ ꯄꯥꯛꯑꯦ ꯑꯩꯈꯣꯏꯕꯨꯗꯤ ꯑꯗꯨꯏꯗꯤ ꯆꯥꯛꯀꯧꯕ ꯈꯀ ꯇꯧꯕ ꯃꯇꯝꯗꯗꯤ ꯃꯤꯗꯨꯣ ꯌꯥꯝꯕꯅꯤꯅ ꯁꯨꯃꯥꯡꯗꯪꯒ ꯆꯥꯕꯗꯤ ꯅꯨꯡꯉꯥꯏꯇꯦ ꯁꯨꯃꯥꯡꯗ ꯃꯤ ꯆꯥꯝꯃꯉꯥ ꯂꯤꯁꯤꯡꯃꯨꯛ ꯍꯥꯏꯕꯅꯦꯀꯣ ꯂꯤꯁꯤꯡꯃꯨꯛꯀ ꯑꯠꯇꯦ ꯂꯤꯁꯤꯡ ꯆꯥꯗ꯭ꯔꯁꯨ ꯃꯤ ꯆꯥꯝꯃꯉꯥꯃꯨꯛ ꯆꯥꯕꯁꯤꯗꯗꯤ ꯁꯨꯃꯥꯡꯗꯣ ꯆꯜꯂꯕ꯭ꯔꯥ ꯀꯩꯁꯨ ꯑꯗꯨꯒꯨꯝꯕ ꯑꯗꯒꯤ ꯆꯥꯛ ꯊꯣꯡꯐꯝ ꯍꯥꯏꯕ ꯑꯃ ꯍꯧꯖꯤꯛꯇꯤ ꯑꯃꯨꯛ ꯆꯥꯛ ꯊꯣꯡꯕꯁꯤꯁꯨ ꯃꯕꯥꯃꯣꯟꯁꯦ ꯊꯣꯡꯉ ꯄꯨꯣꯔꯛꯄꯤ ꯇꯧꯗ꯭ꯔꯣ ꯑꯥ ꯑꯗꯨꯅ ꯑꯗꯨꯁꯨ ꯑꯗꯨꯝ ꯀꯥꯟꯅꯩꯌꯦꯕ ꯃꯤꯔꯣꯜ ꯂꯩꯖꯗꯕ ꯑꯩꯈꯣꯏꯒꯤꯗꯤ ꯃꯃꯣꯟ ꯇꯧꯔꯒ ꯊꯣꯡꯉꯕ ꯄꯣꯔꯛꯑꯅꯤ ꯑꯩꯈꯣꯏꯅ ꯗ ꯂꯤꯁꯤꯡ ꯂꯨꯄꯥ ꯆꯥꯝꯃꯒ ꯌꯥꯡꯈꯩ ꯆꯅꯤ ꯍꯥꯏꯅ ꯁꯨꯃꯥꯏꯅ ꯌꯦꯟꯁꯥꯡ ꯑꯃ ꯄꯥꯔꯒ ꯊꯣꯡꯉ ꯄꯨꯣꯔꯛꯑꯅꯤ ꯑꯗꯨ ꯀꯝꯃꯨꯅꯤꯇꯤ ꯍꯣꯜꯗ ꯑꯗꯨꯝ ꯆꯥꯅꯔꯦꯕ ꯌꯥꯝ ꯀꯣꯝꯃꯦꯕ ꯄꯩꯁꯥꯒꯤ ꯄꯩꯁꯥꯒꯤ ꯋꯥꯗ ꯍꯥꯏ ꯅꯠꯇ꯭ꯔꯥ
ꯄꯩꯁꯥ ꯋꯥꯗ ꯉꯥꯏꯔꯦ ꯑꯩꯈꯣꯏꯅ ꯑꯉꯥꯡ ꯑꯣꯏꯔꯤꯉꯩꯗ ꯀꯩ ꯍꯥꯏꯒꯦ ꯑꯃ
ꯂꯩꯀꯥꯏ ꯂꯩꯀꯥꯏ ꯀꯩꯅꯣꯝ ꯊꯣꯛꯄꯗ ꯒ꯭ꯔꯨꯞ ꯒ꯭ꯔꯨꯞ ꯂꯩꯁꯥꯕꯤ ꯃꯆꯥ ꯃꯌꯥꯝ ꯇꯧꯕꯗꯣ ꯍꯧꯖꯤꯛꯇꯤ ꯂꯥꯏꯔꯤꯛ ꯂꯥꯏꯁꯨ ꯇ ꯇꯝꯕ ꯃꯥꯃ ꯃꯥꯏ ꯃꯥꯏ ꯌꯨꯝ ꯊꯕꯛ ꯍꯂꯛꯇꯅꯀꯣ ꯇꯣꯉꯥꯟꯅ ꯁꯨꯝꯕ ꯊꯣꯛꯑꯦ ꯇꯧ ꯂꯥꯛꯑꯣ ꯍꯥꯏꯕꯗ ꯇꯧꯕꯤꯅꯕ ꯃꯤ ꯂꯩꯇꯦꯕ
ꯁꯤꯗ ꯑꯩꯈꯣꯏ ꯂꯩꯀꯥꯏꯒꯤ ꯊꯕꯛ ꯑꯃ ꯇꯧꯔꯛꯄꯅꯦ ꯃ ꯑꯩꯈꯣꯏꯗꯤ ꯆꯤꯊ ꯅꯥꯟꯊꯕ ꯁꯨꯡ ꯌꯥꯎ ꯌꯥꯎꯗꯦ ꯂꯩꯀꯥꯏ ꯀꯣꯟ ꯍꯧꯖꯤꯛ ꯐꯥꯎꯕ ꯂꯩꯀꯥꯏ ꯍꯧꯖꯤꯛꯄꯨꯗꯤ ꯇꯧꯗ꯭ꯔꯦꯀꯣ ꯑꯗꯨꯏꯁꯨ ꯑꯗꯨꯝ ꯂꯩꯀꯥꯏꯒꯤ ꯊꯧꯗꯣꯛ ꯑꯃ ꯊꯣꯛꯄꯗꯅꯦ ꯀꯣꯟ ꯐꯦꯡꯕ ꯀꯣꯔꯐꯨ ꯐꯦꯡꯕꯁꯦ ꯁꯨꯡ ꯆꯠꯊꯕꯅꯦ ꯄꯣꯐ ꯐꯦꯡ ꯂꯣꯏꯔꯛꯑꯒ ꯀꯩꯗꯧꯅꯤ ꯄꯩꯁꯥ ꯈꯔ ꯄꯤꯨꯅꯤ
ꯍꯌꯦꯡ ꯆꯠꯄ ꯎꯝ ꯑꯗꯨꯅꯤ ꯍ ꯍꯣꯏ ꯍꯣꯏ ꯍꯣꯏ ꯍꯣꯏ
ꯍꯧꯖꯤꯛꯀꯥꯟꯗꯤ ꯀꯩꯅꯣ ꯍꯣꯜꯒ ꯑꯝꯇ ꯂꯩꯇ꯭ꯔꯕ ꯈꯪꯗꯦꯗ
ꯈꯪꯗꯦ ꯍꯣꯜꯁꯦ ꯑꯅꯧꯕ ꯑꯅꯤ ꯑꯍꯨꯝ ꯂꯩꯔꯤꯁꯤ ꯃꯉꯥꯏꯔꯦ ꯍꯥꯟꯅꯒꯤ ꯍꯣꯜꯒꯁꯦ ꯈꯪꯗ꯭ꯔꯦ ꯀꯥꯏ ꯂꯩꯈ꯭ꯔꯕꯅꯣ ꯎꯝ ꯑꯦꯝ ꯑꯦꯁ ꯑꯦꯐ
ꯑꯥ ꯑꯩꯅꯕꯨꯗꯤꯦꯛ ꯐꯕ꯭ꯔꯥ ꯑꯗꯨ ꯑꯗꯨꯒꯤꯗꯨꯗ ꯑꯌꯥꯝꯕꯅ ꯂꯣꯏ ꯁꯤꯅꯦꯃꯥ ꯀꯥꯞꯄ ꯔꯤꯂꯤꯁ ꯇꯧꯕ ꯈꯣꯠꯄꯁꯦ ꯑꯗꯨ ꯂꯣꯏ ꯇꯗ꯭ꯔꯣ
ꯍꯣꯏ ꯁꯥ ꯀꯅꯥꯜꯂꯁꯨ ꯌꯦꯡꯕꯤꯗꯦ ꯑꯩꯈꯣꯏꯒꯤꯗꯤ ꯁꯤꯅꯦꯃꯥ ꯐꯖꯗꯕꯒꯤꯔ ꯀꯔꯤ ꯇꯧꯕꯒꯤꯅꯣ ꯈꯪꯗꯦ ꯔꯤꯂꯤꯁ ꯅꯨꯃꯤꯠ ꯀꯨꯝꯕꯗ ꯈꯔ ꯌꯦꯡꯉ
ꯋꯥꯔꯤꯗꯨꯅꯅꯤ ꯋꯥꯔꯤꯗꯨꯅ
ꯋꯥꯔꯤꯅ ꯑꯣꯏꯗꯣꯏꯔꯥ ꯀ꯭ꯌꯥꯟ ꯇꯇ
ꯃꯥꯔꯀꯦꯠꯀꯤ ꯀꯞ ꯃꯈꯥꯁꯨ ꯈꯔ ꯄꯣꯜꯂꯦ ꯑꯩꯈꯣꯏꯗꯤ ꯃꯥꯔꯀꯦꯠꯁ ꯄꯤꯛꯏꯗꯅ ꯀ ꯄꯤꯛꯄꯅꯤꯅ ꯕꯖꯤꯦꯠ ꯌꯥꯝꯅ ꯆꯪꯕ ꯌꯥꯕ ꯐꯤꯕꯝꯗ ꯏꯪꯂꯤꯁ ꯐꯤꯂꯝꯒꯤ ꯃꯤꯒꯤ ꯑꯥ ꯅꯃꯠ ꯀꯧꯈꯥꯏꯅꯕꯗ ꯋꯥꯔꯤꯅꯤ ꯂꯥ ꯇꯔꯥ ꯀꯨꯟ ꯆꯪꯕ ꯁꯤꯟ ꯑꯃ ꯅꯝꯃꯦ ꯈꯜꯂꯣꯅꯦ ꯍꯥ ꯑꯗꯨꯗꯤ ꯐꯖꯅꯕꯅꯦꯅ ꯐꯖꯅꯕꯅꯦꯅ ꯑꯩꯈꯣꯏꯅ ꯅꯝꯃꯨꯔꯒ ꯂꯥꯛ ꯇꯔꯥ ꯀꯨꯟ ꯆꯪꯉꯤꯅꯦ ꯐꯤꯂꯝꯗꯨꯅꯦ ꯌꯦꯕꯣꯏ ꯇꯤꯛꯀꯦꯠꯇꯨꯅ ꯍꯣꯜꯗ ꯊꯥꯕ ꯃꯇꯝꯗꯨ ꯇꯤꯛꯀꯦꯠꯇꯨꯅ ꯁꯤꯟ ꯑꯃꯗꯨꯏ ꯄꯩꯁꯥ ꯐꯪꯉꯣꯏ ꯍꯥꯏꯕ ꯑꯗꯨꯅ ꯃꯥꯔꯀꯦꯠꯀꯤ ꯔꯦꯠꯀꯤ ꯍꯥꯏꯕ ꯑꯃꯁꯝꯨ ꯂꯩꯕ ꯑ
ꯑꯩ ꯐꯣꯟ ꯑꯃ ꯂꯥꯛꯁꯜꯂꯦ
ꯑꯥ ꯍꯣ ꯍꯣ ꯍꯣ ꯍꯣ ꯍꯣꯏ ꯎ ꯂꯩꯦꯒꯥꯏꯝ ꯇꯔꯛꯀꯦ